ꯎꯝ ꯀꯁꯗꯥꯗꯗ
ꯑꯣ ꯌꯥꯝ ꯐꯩ ꯇꯣꯞꯀꯤꯁ ꯇꯧꯗ ꯂꯩꯕꯁꯦ
ꯇꯦꯔ ꯆ ꯆꯇ꯭ꯔꯒꯦ ꯍꯧꯖꯤꯛꯀꯤ
ꯍꯥꯥ
ꯂꯩꯔꯦ ꯆꯠꯈꯔꯒ ꯆꯠꯈꯔ ꯆꯠꯈꯔꯒꯦ
ꯑꯗ ꯑꯗ
ꯇꯦꯔ ꯏꯠ ꯇ ꯇꯦꯔ ꯏꯠꯁ ꯍꯣꯏ ꯔꯨꯝꯝꯅ ꯂꯥꯏꯕ ꯌꯥꯗꯦ
ꯑꯣ
ꯏꯃꯥꯟꯅꯕꯤꯈꯣꯏ ꯑꯅꯤꯗꯣ ꯏꯃꯥꯟꯅꯕꯤ ꯑꯅꯤꯗꯣ ꯂꯥꯛꯑꯒ ꯒꯤꯇꯥꯔ ꯒꯤꯇꯥꯔ ꯏꯁꯥ ꯁꯛꯄ ꯍꯧꯥꯎꯔꯦ ꯃꯣꯏꯅꯤꯗꯣ ꯑꯗꯨꯒꯤꯁꯦ
ꯎꯁꯔꯣ
ꯌꯥꯎꯅꯦ ꯃꯥꯁꯨ ꯀ ꯇ ꯍꯕ ꯌꯥꯔ ꯔ ꯃꯥꯁꯨ
ꯅꯪꯒꯤ ꯇꯔ ꯁꯅꯥꯕꯅꯤ
ꯑ
ꯒꯤꯇꯔꯁꯅꯥ ꯍꯥꯏꯥꯏꯕꯣ
ꯍ ꯇꯕ ꯂ ꯂꯩꯇꯦꯗ ꯍꯈꯣꯏꯣꯏꯗꯤ
ꯑ ꯌꯥꯝ ꯐꯩꯀꯣ ꯃꯤꯗꯤꯇꯥꯔꯦ ꯁ ꯍꯥꯏꯗꯅ
ꯑꯁꯤ ꯑꯁꯤꯗꯁꯨ ꯐꯝꯝꯕ ꯌꯥꯗꯦꯅꯦ
ꯊꯔꯦ ꯆꯇꯣꯒꯊꯊꯧ ꯋꯥꯊꯝꯈꯣ
ꯅꯨꯡꯁꯤꯠ ꯁꯤꯠꯄꯅꯤꯅ ꯅꯨꯡꯉꯥꯏꯕꯅꯤꯅ ꯂꯥꯛꯄꯗꯣ ꯐꯝꯕ ꯌꯥꯗꯕ
ꯑꯥ
ꯑꯩꯈꯣꯏ ꯍꯧꯖꯤꯛꯀꯤ ꯃꯦꯡꯒꯣꯗ ꯍꯥꯎꯗꯕꯒꯤ ꯃꯣꯏ ꯆꯥꯗꯕ ꯃꯥꯜꯂꯦ ꯍꯥꯎ ꯇ ꯃꯣꯜꯅꯁꯨꯣ ꯀꯔꯤꯅꯣ ꯃꯥ ꯇꯧꯋꯦ ꯃꯥ ꯃꯥꯒꯤ ꯃꯍꯥꯎꯗꯣ
ꯃꯅꯝ ꯂꯩꯕ꯭ꯔꯣ
ꯃꯅꯝꯒꯤ ꯅꯠꯇꯕ ꯃꯍꯥꯎꯗꯣ ꯌꯥꯗꯦ ꯑꯗꯨ
ꯃꯍꯥꯎ ꯍꯥꯎ ꯐꯠꯇꯕ
ꯎꯝ ꯍꯥꯎꯇꯦ ꯍꯥꯎꯇꯦ ꯍꯣꯏ
ꯍꯥꯍꯜꯂꯣ ꯍꯍꯜꯂꯣ ꯃꯊꯪꯗꯤ
ꯃꯤ ꯃꯤ ꯈꯔ꯭ꯗꯤ ꯇꯤꯟ ꯆꯥꯁꯨ ꯍꯥꯎꯗꯤ ꯍꯋꯦꯅ ꯆꯥꯡꯂꯤ ꯌꯥꯗꯦ ꯁꯤꯗꯤ ꯃꯄꯥꯟꯁꯨ ꯃꯄꯥꯟꯁꯨ ꯐꯖꯕ ꯅꯠꯇꯦ ꯃꯅꯨꯡꯁꯨ ꯊꯤꯌꯦ ꯆꯥꯕꯁꯨ ꯍꯥꯎꯇꯦ
ꯎꯝ ꯁꯤꯠꯇꯅꯦ ꯈ꯭ꯋꯥꯏ ꯁꯤꯠꯇꯕꯅꯤꯅꯦ ꯄꯥꯁꯦ ꯑꯗꯨꯗꯤ ꯃꯤꯅ ꯂꯪꯊꯣꯛꯑꯝ ꯃꯤꯅ ꯂꯥꯛꯊꯣꯛꯅꯕ
ꯃꯊꯟꯗꯗꯤ ꯇꯥꯕ ꯅꯠꯇꯦꯀꯣ ꯃꯊꯪꯗꯗꯤ ꯇꯥꯕ ꯅꯠꯇꯦꯕ ꯑꯩꯅ ꯂꯧꯕꯅꯦꯕ ꯃꯥ ꯂꯩꯔ ꯑꯗꯣ ꯂꯩꯔꯝꯃ ꯃꯤ ꯃꯤꯅ ꯐꯖꯅ ꯍꯦꯛꯂꯒ ꯆꯥꯒꯗ꯭ꯔꯥ ꯈꯪꯗꯦ
ꯑ ꯅꯪꯒꯤ ꯗꯥꯎ ꯑꯣꯏꯔꯝꯃꯅꯤꯗꯨꯗꯤ
ꯍꯗꯦ ꯑꯩꯩꯒꯗꯥꯎꯅꯔꯥ
ꯈ꯭ꯋꯥꯏ ꯍꯥꯎꯇꯕ ꯄꯥꯏꯈꯠꯄ ꯈ꯭ꯋꯥꯏ ꯍꯥꯎꯇꯕ ꯄꯥꯏꯈꯠꯄ ꯑꯣꯏꯔꯝꯃꯅꯤ ꯎꯝ ꯎꯝ ꯍ
ꯣꯁꯦ ꯋꯥ ꯍꯥꯏꯀꯣ
ꯇꯨꯝꯃꯁꯨ ꯌꯥꯗꯦ ꯑꯩꯈꯣꯏ ꯑꯩꯈꯣꯏꯕꯨꯗꯤ ꯃꯣꯏꯅ ꯌꯦꯡꯉꯣꯗꯤ ꯍꯥꯏꯗꯦꯅ ꯋꯥꯍꯜꯂꯦ ꯑꯩꯈꯣꯏꯅ ꯑꯩꯒꯤ ꯇ꯭ꯤꯟꯁꯦ ꯈꯔ ꯇꯣꯉꯥꯟꯕ ꯍꯧꯔꯦꯀꯣ ꯍꯟꯗꯛꯇꯤ
ꯈꯪꯗꯦꯀꯣ ꯑꯩꯗꯤ ꯃꯅꯩꯗ
ꯑꯩꯗꯤ ꯈꯔ ꯐꯖꯥꯕꯔꯥꯅ ꯈꯪꯅꯦ ꯆ
ꯋꯥꯈꯜꯅ ꯑꯣꯏꯔꯝꯅꯤꯗ
ꯑꯁ ꯁꯤꯇꯔꯦꯁ ꯇꯅꯣ ꯅꯨꯡꯁꯤꯠ ꯂꯥꯛꯄꯅꯤꯅ ꯁꯤꯡꯖꯨ ꯆꯥꯕ ꯌꯥꯝ ꯅꯨꯡꯉꯥꯏ
ꯃꯨꯛꯕꯥꯡ ꯇꯧꯃꯗꯨꯅ
ꯃꯦꯡꯒꯣ ꯌꯥꯝ ꯆꯥꯎꯕ ꯎꯌꯦ ꯇꯤꯅꯤꯅ ꯇꯥꯔꯒꯂꯌꯦ
ꯄꯥꯎꯅꯝ ꯑꯃꯒꯤ ꯑꯣꯏꯔꯝꯃꯅꯤ
ꯃꯨꯟꯕꯒꯤ ꯇꯥꯕꯅꯦ ꯃꯊꯟꯇ ꯌꯥꯝ ꯆꯥꯎꯋꯦ ꯑꯗꯨꯗꯣ ꯑꯃꯥ ꯆꯔꯥꯒꯤ ꯄꯨꯛ ꯊꯟꯈ꯭ꯔꯅꯤ
ꯎꯝ
ꯈꯪꯗꯦ ꯅꯨꯡꯗ ꯀꯔꯤ ꯇꯧꯒꯦꯔꯗꯤ
ꯑ
ꯑꯁ ꯌꯥꯝ ꯅꯨꯡꯉꯥꯏꯌꯦ ꯅꯨꯡꯁꯤꯠ ꯂꯥꯛꯑꯦ ꯇꯨꯝꯕ ꯅꯨꯡꯉꯥꯏꯌꯦ
ꯊ ꯑ
ꯇꯨꯡꯒ꯭ꯔꯁꯤꯔ ꯈꯥꯡꯒꯦ ꯆꯤꯔꯥ ꯀꯔꯤꯅꯣ ꯆꯥꯕ ꯄꯨꯔꯒ
ꯅꯨꯡꯗꯥꯡꯅ ꯇꯨꯝꯃꯨ
ꯁꯤ ꯇꯥꯡꯅ ꯌꯥꯔꯣꯏ ꯂꯣꯏ ꯆꯥ ꯈꯅꯤ ꯍꯥꯏꯕꯣ
ꯀꯩꯅꯣꯝ ꯃꯣꯁꯀꯤꯇꯣꯟ ꯅꯤ ꯑꯃ ꯂꯩꯅ ꯑꯗꯨꯒ
ꯃꯈꯁꯥꯗ ꯊꯥꯕ ꯆꯠꯇ ꯀꯣ ꯂꯣꯏꯔꯦ ꯌꯥꯝ ꯇꯝꯂꯦ ꯑꯩ ꯍꯌꯦꯡ ꯑꯩꯒꯤ ꯋꯦꯠ ꯌꯦꯡꯕ ꯆꯠꯂꯨꯒꯦꯅ ꯗꯦꯟ ꯇꯧꯒꯞ
ꯁ ꯋꯦꯠ ꯐꯣꯔꯇꯤ ꯌꯧꯕ꯭ꯔꯣ
ꯣꯇꯤꯗꯤ ꯌꯥꯎꯗ
ꯑꯩꯁꯦ ꯐꯤꯇꯗꯤꯎꯗꯕ ꯅꯪꯖꯦ ꯐꯣꯔꯇꯤ ꯁꯤꯛꯁ
ꯐꯣꯔꯇꯤꯟ ꯌꯥꯎꯋꯦ ꯑꯩꯈꯣꯏ ꯎ ꯑ ꯅꯍꯥꯟ ꯀ꯭ꯂꯥꯁ ꯏꯂꯚꯦꯟ ꯇꯨꯌꯦꯜꯐ ꯇꯥꯕ ꯃꯇꯝꯗꯗꯤ ꯐꯣꯔꯇꯤ ꯁꯤꯛꯁ ꯐꯣꯔꯇꯤ ꯁꯤꯕꯦꯟ ꯀꯥꯎꯅꯦꯗꯥ
ꯎ
ꯈꯔ ꯅꯨꯡꯉꯥꯏꯕ ꯃꯥꯜꯂꯦ ꯑꯗꯨ ꯃꯇꯝꯗ
ꯑꯗꯨ ꯇꯦ ꯄ ꯀꯪꯉꯤ ꯌꯥꯗꯦ
ꯎꯝ ꯍꯧꯖꯤ ꯐꯣꯔꯇꯤ ꯊ꯭ꯔꯤ ꯐꯣꯔꯇꯤ ꯐꯣꯔ ꯅꯠꯇꯅꯦ
ꯐꯣꯔꯇꯤ ꯁꯦꯚꯦꯟ ꯐꯣꯔꯇꯤ ꯑꯩꯠ ꯀꯥꯈ꯭ꯔꯗꯤ ꯌꯥꯝ ꯌꯥꯒꯅꯤ ꯌꯦꯡꯕꯗ
ꯐꯤꯐꯇꯤ ꯍꯜꯂꯣꯅꯦ
ꯌꯥꯎꯅꯤꯡꯕꯅꯦ ꯌꯥꯗꯕ ꯑꯃꯅ
ꯑꯣꯗꯒꯤ ꯃꯁꯤ ꯃꯥꯅꯁꯦ ꯌꯥꯝꯅ ꯊꯥꯗꯅꯤ
ꯚꯦꯇꯃꯤꯟꯒꯨꯝꯕ ꯊꯥꯛꯈ꯭ꯔꯒ ꯌꯥꯝ ꯇꯨꯝꯕ ꯖꯥꯠꯇꯗꯤ ꯑꯃꯨꯛ ꯇꯥꯟꯕ ꯆꯥꯛꯇꯤ ꯑꯗꯨꯝ ꯆꯥꯏꯌꯦꯅ
ꯐꯔꯦꯗ
ꯇꯨꯝꯕꯗꯗꯤ ꯑꯗꯨꯝ ꯇꯨꯝꯅꯤꯡꯕ ꯂꯩꯌꯦꯅ ꯑꯗꯨꯗꯤ ꯊꯥꯛꯄ ꯇꯥꯟꯕ ꯃꯩꯇꯝꯃꯦꯅ ꯑꯩ ꯌꯥꯝꯕꯗꯤ ꯇꯨꯝꯅꯤꯡꯕꯒꯤꯅꯦꯕ
ꯇꯨꯝꯃꯗꯤ ꯃꯔ ꯑꯣꯏꯔꯤꯉ
ꯇꯨꯝꯃꯁꯨꯨꯝꯅꯣꯏꯣꯏꯗꯦꯗ ꯇꯨꯝꯅꯁꯨ ꯅꯣꯏꯔꯦꯕ
ꯅꯪꯦꯒ ꯇꯣꯝꯗꯤ ꯈꯇꯣ ꯉ ꯃꯅ
ꯑꯁ ꯅꯍꯥꯟꯅꯤꯀꯣ ꯑ ꯇꯦꯟ ꯑꯦꯂꯚꯦꯟ ꯑꯗꯨꯋꯥꯏꯗ ꯇꯨꯝꯅꯤ ꯍꯧꯒꯠꯄꯗꯣ ꯑꯩꯠ ꯅꯥꯏꯟ ꯑꯗꯨꯋꯥꯏꯗ ꯑꯗꯨꯝ ꯍꯧꯒꯠꯂ ꯇꯦꯡꯟꯔꯤ ꯇ ꯇ ꯑꯗꯨꯝ ꯅꯣꯃꯦꯦ ꯇꯦꯡꯦꯟꯒꯂꯦꯕꯟꯔꯤ
ꯍ
ꯌꯥꯏꯑꯌꯦꯦ ꯑꯗꯣ ꯍꯟꯗꯛ ꯃꯔꯛꯇꯦ ꯃꯔꯛ ꯃꯔ ꯇꯨꯋꯦꯜꯐ ꯋꯥꯟ ꯍꯧꯒꯠꯄꯗꯣ ꯐꯥꯏꯚꯇꯒꯨꯝꯕ ꯁꯤꯛꯁꯇꯒꯨꯝꯕ ꯑꯗꯨꯝ ꯍꯧꯒꯠꯂꯦꯅ ꯑꯗꯨꯒꯤ
ꯑꯣ
ꯋꯥꯁꯨ ꯌꯥꯝ ꯉꯥꯡꯕꯒꯤꯔꯥ ꯈꯪꯗꯦꯗ
ꯌꯥꯝ ꯋꯥ ꯉꯥꯡꯉꯤꯅ ꯍꯟꯗꯥꯡ ꯃꯔꯛꯄꯥꯎ ꯇꯥꯎꯔꯒ ꯌꯦꯅꯤꯑꯃ ꯃꯥꯂꯤꯀꯣ ꯑꯒꯗꯤ
ꯑꯗꯈꯣꯏꯅ ꯃꯤꯁꯌꯥ ꯑꯣꯏ ꯈꯦ ꯁ ꯃꯤ ꯄꯨꯡ ꯍꯔꯥꯝ ꯌꯥꯃꯣꯏꯗ ꯃꯤ ꯄꯣꯠꯇꯣ
ꯌꯥꯎꯅꯦ ꯅꯪꯒꯤ ꯅꯪꯒꯤ ꯅꯪꯒꯤ ꯊꯝꯃꯣꯏ ꯍꯥꯏꯁꯤꯔꯥ ꯌꯦꯡꯕꯅꯤꯅ
ꯐꯦꯁ ꯑꯩꯒꯤ ꯊꯃꯣꯏꯒꯥꯏꯁ
ꯅꯪꯒ ꯂꯣ ꯎꯅꯤ
ꯑꯣꯖꯒꯤ ꯂꯨꯨꯝꯗꯤꯡꯗ
ꯎꯝ ꯅꯨꯡꯁꯥ ꯑꯃꯨꯛ ꯂꯥꯛꯑꯦ
ꯆꯦꯜꯂꯣ ꯆꯦꯜꯂꯣ ꯅꯨꯡꯁꯥꯥ ꯂꯛꯑꯗꯤ ꯄꯥꯏꯔꯣ ꯀꯥꯡ ꯃꯤ
ꯀꯔꯤꯔ ꯎꯝ ꯎꯝ ꯏꯁꯤꯡꯗ ꯂꯩꯁꯥꯠꯄꯗꯣ ꯌꯥꯝ ꯆꯠꯅꯤꯡꯈ꯭ꯔꯦ ꯍꯧꯖꯤꯛꯇꯤ
ꯍꯝ
ꯏꯁꯤꯡꯗ ꯖꯦꯛꯄꯗꯣ ꯌꯥꯝ ꯆꯠꯅꯤꯡꯈ꯭ꯔꯦꯕ
ꯑꯣ ꯏꯔꯣꯏꯕꯔꯣ
ꯎꯝ ꯍꯩꯗꯤ ꯍꯩꯇꯦ ꯑꯈꯣꯏꯗꯤ ꯏꯁꯤꯡ ꯂꯩꯇꯕꯅꯤꯅ ꯅꯣꯏꯗꯤ ꯍꯩꯕ꯭ꯔꯣ
ꯍꯩꯗ ꯏꯔꯣꯏꯕꯗꯤ ꯌꯥꯝꯗꯤ ꯍꯩꯇꯦ ꯌꯥꯝꯅ ꯂꯨꯔꯗꯤ ꯍꯩꯇꯦ ꯀꯤꯕ
ꯉꯔꯥꯡ ꯑꯩꯅ ꯁ꯭ꯇꯦꯇꯁ ꯊꯥꯒꯠꯄꯗ ꯎꯔꯝꯅꯤꯅ ꯑꯈꯣꯏ ꯏꯃꯥꯟꯅꯕꯤꯗꯣ
ꯅꯨꯄꯥꯔꯣ ꯅꯨꯄꯤꯔꯣꯁꯨ ꯈꯪꯗꯦ
ꯑꯃꯗꯗꯤ
ꯕꯦꯔꯥꯅꯤ
ꯑꯈꯣꯏꯁꯨ ꯈꯪꯗꯦꯗ
ꯀꯣꯏꯔꯣ ꯑꯗꯨꯒꯨꯝꯕꯗꯣ
ꯍꯣꯢ ꯌꯥꯏꯌꯦ ꯄꯥꯝꯃꯦ ꯑꯈꯣꯏꯅ ꯍꯥꯏꯕ ꯂꯣꯏ ꯏꯟꯅꯤꯡꯉꯥꯏ ꯃꯥꯜꯂꯦ ꯑꯗꯨꯒꯨꯝꯕ ꯃꯤꯁꯤꯡꯗꯣ ꯄꯥꯏꯕ ꯌꯥꯔꯅꯦꯕ ꯈꯨꯠꯇ ꯅꯨꯡꯁꯥ ꯁꯥꯕꯅꯤꯅ ꯃꯤꯠꯁꯦ ꯄꯨꯔꯥ ꯥꯎ ꯀꯔꯤ ꯍꯥꯏꯁꯤꯔꯥ ꯐꯨꯟꯗ ꯑꯣꯄꯦꯟ ꯇꯧꯕ ꯉꯝꯗꯦ
ꯅꯨꯡꯁꯤꯠꯇꯤ ꯈꯔ ꯈꯔ ꯂꯥꯛꯄ
ꯗꯤꯒꯥꯏꯂꯤꯎ ꯊꯥꯏ ꯃꯥꯏ
ꯋꯥꯔꯝꯅꯤꯍꯦ ꯅꯪꯁꯨ
ꯋꯥꯗꯤ ꯋꯥꯔꯦ
ꯇꯨꯝꯗ꯭ꯔꯗꯤ ꯀꯔꯤ ꯍꯥꯏꯕ꯭ꯔꯥ ꯏꯃꯥꯟꯅꯕꯤꯅ ꯑꯦꯛꯇꯤꯞ ꯑꯣꯏꯌꯦꯀꯣ ꯃꯥꯁꯨ
ꯃꯥꯁꯨ ꯑꯅꯤ ꯄꯥꯏꯕ꯭ꯔꯣ
ꯄꯥꯏꯔꯝꯅꯤ ꯑꯥ ꯍꯥꯏꯌꯦꯒ ꯑꯁꯤꯒ
ꯑꯩ ꯁꯨ
ꯀꯔꯤꯕ
ꯅꯨꯄꯥ ꯑꯅꯤ ꯄꯥꯏꯕ꯭ꯔꯣ ꯍꯥꯏꯕꯅꯤꯗ
ꯈꯪꯗꯦ ꯃꯣꯏꯕꯨꯗꯤ ꯄꯥꯏꯔꯝꯅꯤꯗ ꯍꯣꯏ ꯃꯥꯅ ꯍꯥꯟꯅ ꯄꯥꯏꯕꯅꯦ
ꯍꯩꯅꯦ ꯃꯥꯗꯤ ꯑꯣꯜ ꯔꯥꯎꯟꯅꯦ ꯃꯥꯗꯤ
ꯎꯝ
ꯃꯆꯤꯟꯁꯨ ꯌꯥꯝ ꯍꯩꯗ
ꯅꯣꯏ ꯑꯅꯤꯁꯨ ꯇꯧꯈ꯭ꯔꯕ꯭ꯔꯥ ꯀꯣ
ꯑꯃ ꯉꯔꯥꯡ ꯇꯧꯗ ꯌꯥꯗꯕ ꯑꯗꯨꯒꯤ
ꯑꯩꯒꯤ ꯂꯣꯏꯔꯒ ꯇꯧꯑꯣꯅ
ꯍꯩꯁ ꯄꯣꯊꯥꯒꯤꯒꯦ
ꯎꯝ
ꯉꯝꯗ꯭ꯔꯦ ꯇꯨꯝꯅꯤꯡꯃꯟꯗꯅ
ꯇꯨꯝꯃꯣ ꯇꯨꯝꯃꯣ
ꯇꯨꯝꯅꯕꯤ ꯌꯥꯕ
ꯎꯝ ꯇꯨꯝꯅ ꯂꯣꯏꯔꯦ ꯇꯨꯝꯅ ꯂꯣꯏꯔꯦ ꯀꯩꯅꯣ ꯚꯥꯏ